ꯍꯜꯂꯣ ꯇꯥꯔꯕ ꯇꯥꯔꯕ ꯎꯝ ꯃꯥꯏ ꯀꯩꯅꯣ ꯑꯣꯏꯕ ꯑꯣꯏ ꯑꯣꯖꯥ ꯈꯪꯒꯦꯅꯦ ꯑꯩ ꯃꯗꯨ ꯥꯟ ꯑꯩꯅ ꯇꯧꯕ ꯁꯨꯔꯖꯥꯠ ꯈꯪꯗꯣꯏꯅꯦ ꯀꯣꯏꯅ ꯇꯧꯕ
ꯅꯪꯅ ꯉꯥꯡꯕꯨꯗꯤ ꯑꯩ ꯇꯥꯏꯌꯦ
ꯀ ꯌꯥꯒ ꯑꯣꯏꯕꯅꯤꯠꯇ꯭ꯔꯣ ꯀꯩꯅꯣ ꯀꯌꯥꯟ ꯇꯥꯗ꯭ꯔꯦ
ꯎ ꯀꯩꯅꯣꯝꯃ ꯁꯣꯏꯔꯝ ꯌꯥꯗꯣꯏꯅꯤ ꯂꯥꯏꯟ ꯌꯥꯗ
ꯇꯨꯁꯥꯏ ꯍꯥꯟ ꯂꯩꯗꯣ ꯍ ꯄ ꯊꯤꯡꯖꯤꯜꯂꯝꯕꯅꯦꯕꯀꯣ ꯑꯩ ꯊꯂꯝ ꯑꯃ ꯐꯣꯟ ꯇꯥꯔꯝꯗ ꯑꯩꯈꯣꯏ ꯁꯊꯣꯛꯄꯅꯦꯕ
ꯑꯥ
ꯊ ꯌꯥꯔꯦ ꯇꯣꯈꯔꯦ ꯑꯗꯨꯝ
ꯍꯧꯖꯤꯛ ꯁꯥꯟꯅꯔꯝꯕꯗꯣ
ꯑ ꯋꯥꯥꯡꯒ ꯂꯣ
ꯑꯣ ꯑꯗꯨꯅ ꯑꯣꯏꯔꯝꯕꯁꯨ ꯌꯥꯏ
ꯂꯣꯏꯅ ꯁꯨꯝ ꯃꯥꯟꯗꯦ ꯑꯩꯅ ꯏꯕꯥꯅꯤꯗꯧꯔꯝꯕꯁꯤꯡꯗꯨꯕꯨ ꯁꯨꯔꯣ ꯈꯟꯕ ꯑꯩꯅ ꯑꯃꯨꯛ ꯍꯥꯟꯅꯒꯤ ꯑꯩꯗꯤ ꯇꯧꯕ ꯅꯪ ꯇꯧꯕꯗꯤ ꯁꯨꯈꯤꯗꯔꯦ ꯐꯪꯉꯦꯕ
ꯑꯥ
ꯐ ꯑꯣꯏꯅ
ꯑꯗꯨꯅ ꯑꯣꯏꯔꯝꯕꯁꯨ ꯌꯥꯏ ꯁꯤꯅꯗꯤ ꯂꯣꯏꯔꯝꯃꯅꯤ
ꯍꯤꯦ ꯔꯣ
ꯍꯣꯏ
ꯃꯥ ꯁꯨꯝꯤꯗꯨꯗꯤ ꯈꯜꯒꯦ
ꯈꯪꯗꯦ ꯑꯗꯨꯅꯤ
ꯍꯝ ꯁꯥ ꯃꯁꯤꯡꯁꯨ ꯊꯤꯔ ꯅꯝ ꯆꯤꯡꯈꯠꯂꯒ ꯍꯥꯏꯇꯥꯔꯦ ꯅꯪ ꯊꯤꯈꯤ ꯇꯔꯦ ꯑ ꯍꯁꯨ ꯁꯨꯏ ꯌꯥ ꯍꯥꯏꯦ ꯍꯥꯏ ꯇꯧ
ꯍꯣꯏ ꯑꯗꯨꯃꯥꯏꯅ ꯁꯨꯈꯤꯕ ꯑꯍꯨꯝꯂꯁꯨ ꯌ ꯅꯤꯁꯤꯒ ꯃꯔꯤ ꯑꯣꯏꯗꯣꯏꯕ
ꯑꯗꯨ ꯋꯥ
ꯑꯥ ꯑꯥ ꯑꯃꯗꯣ ꯑꯥ ꯑꯃꯗ ꯎꯝ ꯎꯝ ꯎꯝ ꯑꯃꯒ ꯇꯧꯔꯗꯤ ꯁꯨꯔꯅꯤ
ꯑꯃꯥꯏ ꯌꯥꯪꯗꯧ ꯋꯥ
ꯀꯅꯤꯕ
ꯀꯃꯥꯏ ꯇꯧꯗꯧꯕ ꯅꯠꯇ꯭ꯔꯣ ꯍꯣꯏ ꯑꯗꯨ ꯌꯥ ꯂꯩ ꯑꯩ ꯑꯩꯁꯨ ꯂꯦꯝꯃꯤꯅꯦꯕ ꯑꯗꯨꯗꯤ
ꯑꯦꯔꯪꯒꯤꯖꯤ
ꯎꯝ ꯃꯈꯣꯟ ꯇꯥꯗꯕ꯭ꯔꯥ
ꯇꯥꯗꯦ
ꯅꯣꯏꯅ ꯇꯧꯕꯗꯨ ꯇꯥꯗꯦ
ꯇꯥꯗꯦ
ꯎ ꯇꯥꯗꯦ ꯍꯥꯏꯕ ꯅꯠꯇꯔꯣ
ꯍꯣꯏ
ꯑꯣ
ꯆꯥꯛ ꯆꯥ ꯆꯥꯗ꯭ꯔꯤ ꯅꯠꯇ꯭ꯔꯣ
ꯆꯥꯗꯔꯤ ꯆꯥꯛ ꯆꯥꯒꯦ ꯇꯧꯕ ꯑꯗꯨ ꯍꯦꯟꯁꯤꯃ ꯂꯣꯏꯁꯤꯜꯂꯝꯃꯒ ꯆꯥꯔꯖꯨ ꯆꯥꯒꯦꯅ ꯑꯃꯗꯨꯅ ꯍꯣꯔꯦꯟ ꯀꯣꯟꯅ ꯇꯧꯔꯁꯨ ꯌꯥꯏꯅ ꯈꯟꯕ ꯑꯗꯨꯒꯤ ꯑꯗꯨꯒꯤ ꯋꯥꯅꯤ ꯕꯣꯜ ꯌꯦꯡꯗꯣꯏ ꯅꯠꯇ꯭ꯔꯣ ꯉꯁꯤꯗꯤ
ꯕꯣꯟꯁꯦ ꯈꯪꯗꯦ ꯑꯆꯥꯄꯣꯠ ꯍꯧꯕꯩꯁꯤ ꯈꯔ ꯊꯦꯡꯇꯛꯇꯤ ꯇꯥꯗꯧ ꯃꯥꯜꯂꯦ ꯑꯗꯨꯗ ꯌꯦꯡꯉꯅꯤ ꯍꯥꯏꯐꯦꯠꯇꯪ
ꯍꯣꯏ ꯊꯥ ꯊꯥꯔ ꯌꯦꯡꯉ ꯑꯃ ꯑꯗꯨꯝ ꯇꯧꯔꯁ ꯌꯥꯏ ꯀꯩꯅꯣ ꯅꯪ
ꯌꯥ ꯌꯥ ꯑꯗꯨ ꯑꯥ
ꯅꯣꯏ ꯂꯥꯏꯟꯗꯤ ꯅꯨꯡꯉꯥꯏꯕꯔꯥ ꯀꯃꯥꯏ ꯇꯧꯋꯤ
ꯑꯗꯨꯝ ꯅꯨꯡꯉꯥꯏꯕꯅꯤ ꯈꯔ ꯈꯪꯗꯦ ꯍꯧꯖꯤꯛꯀꯥꯟꯖꯦ ꯑꯩꯗꯤ ꯌꯦꯡꯕ ꯀꯩꯅꯣꯁꯦ ꯆꯞꯂꯤ ꯆꯞꯂꯤ ꯈꯔ ꯀꯩ ꯇꯣꯏꯅꯦ ꯎꯪꯉ ꯎꯪꯉ ꯂꯩꯕꯒꯤ ꯇꯥꯏꯞꯇ
ꯑꯃ ꯑꯩꯒꯤ ꯑꯦꯞꯇ ꯑꯦꯞꯇꯩ ꯍꯒꯦ ꯑꯃ ꯅꯍꯥꯟꯒꯤ ꯑꯃ ꯀ꯭ꯔꯣꯝꯒꯤ ꯂꯩꯗ꯭ꯔꯥ
ꯑ
ꯑꯗꯨꯃ ꯂꯩꯔꯦ ꯑꯗꯒꯤ ꯑꯃꯨꯛ ꯋꯥꯆꯞꯇ ꯃꯣꯏ ꯌꯥꯎꯈꯤꯕ ꯋꯥꯆꯞꯀꯤꯗ ꯍꯥꯞꯄꯩꯗꯣ
ꯍꯣꯏ
ꯑꯗꯨꯃꯒꯤ ꯑꯃꯨꯛ ꯍꯥꯞꯆꯤꯜꯂꯦ ꯇꯦꯂꯤꯒ꯭ꯔꯥꯝꯗ ꯑꯃꯨꯛ ꯇꯧꯔꯦ ꯆꯞ ꯃꯥꯟꯅ ꯇꯤꯂꯤꯒꯔꯥꯝꯕꯨꯗꯤ ꯆꯞ ꯃꯥꯟꯅꯩꯀꯣ ꯑꯗꯨꯒ ꯑꯗ ꯇꯣꯉꯥꯟꯅ ꯑꯩꯈꯣꯏ ꯃꯣꯏ ꯑꯦꯞ ꯑꯃ ꯂꯩꯌꯦꯕꯀꯣ
ꯑꯥ
ꯅꯍꯥꯟ ꯑꯩꯈꯣꯏ ꯀꯩꯅꯣ ꯇꯧꯀꯥꯟꯗ ꯑꯩꯈꯣꯏ ꯋꯥꯟ ꯑꯦꯛꯁ ꯕꯦꯠꯀꯤ ꯑꯍꯥꯟꯕ ꯇꯧꯕ ꯃꯇꯝꯗꯣ ꯄꯕ ꯃꯥ ꯎꯝ
ꯑꯗꯨꯗꯤ ꯑꯗꯨꯗꯤ ꯅꯨꯡꯉꯥꯏꯕ꯭ꯔꯥ ꯀꯃꯥꯏꯅ ꯇꯧꯋꯤ
ꯑꯗꯨꯝ ꯑꯗꯨꯝ ꯅꯛ ꯑꯩ ꯉꯟꯕꯗ ꯁꯨꯝ ꯂꯥꯏꯟꯁꯤ ꯁꯤꯖꯤꯟꯅꯕ ꯐꯕ ꯀꯦ ꯇꯣꯏ ꯈꯜꯂꯤ
ꯑꯣ ꯀꯩꯅꯣ ꯑꯦꯞꯇꯨꯅ
ꯍꯣꯏ ꯑꯦꯞꯇꯨꯅ ꯑꯩ ꯍꯣꯔꯦꯟ ꯌꯥꯗꯗꯤ ꯊꯥꯕꯨꯗꯤ ꯊꯥꯕꯤꯔꯛꯀꯦ
ꯊꯥꯔꯛꯑꯣ ꯍꯣꯏ ꯑꯗꯨꯃꯥꯏꯅ ꯌꯦꯡꯒꯦ ꯉꯥꯏ ꯃꯔꯛꯇ ꯆꯠꯈꯤꯕꯗꯣ ꯃꯔꯛꯇ ꯆꯠꯈꯤꯕꯗꯣ ꯅꯨꯡꯉꯥꯏ ꯇꯦꯕ
ꯑꯣ ꯑꯣ ꯑꯗꯨꯅꯤ ꯑꯩꯁꯨ ꯅꯍꯥꯟ ꯐꯣꯟꯗꯣ ꯑꯩꯅ ꯑꯃꯁꯤꯗꯩ ꯁꯨꯝ ꯃꯦꯠꯀꯦ ꯇꯧꯕ ꯑꯩꯈꯣꯏ ꯃꯥꯏꯗꯩ ꯁꯨꯝ ꯌꯦꯡꯕ ꯍꯥꯏꯇꯥꯔꯦ ꯍꯣꯏ ꯑꯩꯈꯣꯏ ꯃꯥꯏꯗ ꯁꯨꯝ ꯀꯨꯏꯅ ꯇꯧ ꯌꯥꯗꯦ ꯑꯩꯈꯣꯏ ꯁꯤꯌꯔ ꯇꯧꯕ ꯀꯥꯟꯗ ꯍꯥꯏꯗꯤ ꯐꯣꯟꯁꯦ ꯀꯩꯅꯣ ꯇꯤꯚꯤ ꯁꯤꯌꯔ ꯇꯧꯕꯗꯣ ꯑꯣꯀꯥꯟꯅꯗꯤ ꯄꯥꯡꯥꯡꯁꯥ ꯀꯦꯞ ꯂꯩ ꯌꯥꯏꯅꯦ
ꯐꯣꯟꯗ
ꯍꯣꯏ ꯍꯣꯏ ꯐꯣꯟ ꯑꯃꯪ ꯁꯥꯒꯠꯂꯛꯑꯦꯕ ꯑꯔꯦ ꯑꯃꯨꯛꯛꯇꯤꯕꯤꯖꯤꯁꯦꯣꯏ ꯃꯇꯛ ꯃꯇꯒꯤꯗ ꯀꯨꯏꯅ ꯂꯩꯀꯥꯏ ꯁꯥꯒꯠꯂꯛꯄ ꯌꯥꯗꯕ ꯃꯥꯅꯇ
ꯑꯣ ꯑꯗꯨꯗꯤ ꯑ ꯑꯗꯨ ꯑꯩꯅ ꯈꯜꯂꯝꯃꯤꯁꯤꯗꯤ ꯄꯨꯔꯥ ꯇꯌꯣꯟꯅꯗꯧꯔꯤꯔꯥ
ꯅꯠꯇꯦ ꯑꯩꯒꯤꯗꯤ ꯐꯣꯟꯗꯗꯤ ꯌꯥꯏ ꯍꯥꯏꯕ
ꯑ
ꯑꯩ ꯐꯣꯟꯣꯟꯗꯅꯦ ꯃꯤꯅ ꯍꯣꯁ ꯀꯣ ꯊꯥꯗꯣꯛꯑꯦꯅ ꯍꯥꯏꯖꯃꯤ ꯅꯍꯥꯟ ꯁꯨꯃꯥꯏꯅ ꯇꯧꯋꯦ ꯑꯩꯈꯣꯏ ꯃꯥꯒꯤ ꯐꯣꯟꯗꯨꯗꯤ ꯃꯥꯒꯤ ꯏꯌꯥꯔꯇꯦꯜꯅꯤꯅ ꯈꯔ ꯂꯥꯏ ꯅꯨꯡꯉꯥꯏꯗꯅ
ꯍꯣꯏ
ꯑꯗꯨꯅ ꯃꯥꯅ ꯍꯁꯦ ꯊꯣꯂꯦ ꯍꯥ ꯑꯩꯦ ꯑꯦ ꯁꯝꯃꯦꯅꯗꯣ ꯇꯧ ꯀꯥꯟꯗꯣ ꯍꯥꯟ ꯀꯩꯁ ꯇꯧꯗꯦ ꯆꯞꯇ꯭ꯔꯦ ꯑꯃꯨꯛ
ꯍ
ꯍꯦꯟ ꯉꯥꯛꯇꯪ ꯂꯩꯦ ꯃꯥꯏꯗꯨꯗꯤ ꯑꯃꯤꯇꯦꯠ ꯑꯛꯇ ꯇꯨ ꯖꯤꯕꯤꯛ ꯀꯩꯅꯣ ꯍꯛꯇ ꯐꯪꯕꯅꯦꯕ ꯑꯗꯨꯅ ꯐꯨꯠ ꯃꯨꯠꯈꯤꯑꯦ ꯃꯥꯏꯗꯤ ꯅꯣꯏꯀꯥꯟꯗ
ꯎꯝ ꯑꯩ ꯑꯩꯅ ꯈꯜꯂꯤꯁꯤꯗꯤ ꯈꯔꯃꯤ ꯁꯦꯃꯤꯐꯥꯏꯅꯜꯒꯨꯝꯕ ꯌꯧꯔꯛꯄ ꯑꯗꯨꯒꯨꯝꯕ ꯃꯇꯝꯗꯗꯤ ꯅꯣꯏ ꯂꯩꯔꯒ
ꯑꯦ ꯌꯥꯪꯒꯤ ꯅꯪ ꯑꯂꯤꯃꯀꯦꯟ꯭ꯔꯣ
ꯃꯥꯅꯦ
ꯑꯗꯨ ꯌꯥꯅꯤ ꯀꯦ ꯀꯩꯁꯨꯧꯔꯦ ꯀꯩꯅꯣ
ꯑꯗꯨ ꯑꯟꯂꯤꯃꯤꯇꯦꯠꯅꯦ ꯑꯗꯨ ꯀꯩꯅꯣ ꯇꯧꯕ ꯑꯩꯒꯤꯁꯦ ꯅꯨꯃꯤꯠ ꯀꯌꯥꯅꯤꯗꯨꯗ ꯉꯥꯏꯔꯝ ꯂꯣꯏ ꯇꯧꯕ ꯃꯊꯪ ꯍꯥꯞꯄꯗꯨꯁꯨ ꯑꯃꯤꯦ ꯍꯥꯞꯄ ꯀꯩꯅꯣ
ꯎ ꯎꯝ ꯑꯗꯨ ꯀꯩꯅꯣ ꯇꯧꯔꯁꯨꯍꯦ ꯅꯠꯇ꯭ꯔꯒ ꯑꯩꯅ ꯀ꯭ꯋꯥꯂꯤꯇꯤꯗꯨꯣ ꯈꯔ ꯍꯟꯊꯔꯒ ꯑꯃꯨꯛ ꯌꯦꯡꯉꯦꯕꯀꯣ ꯑꯩꯁꯤꯗꯩ ꯑꯃꯨꯛ ꯑꯩꯁꯤꯗꯩ
ꯑꯥ ꯅꯠꯇ꯭ꯔ ꯁꯨꯃꯥꯏꯅ ꯇꯧꯕꯁꯨ ꯌꯥꯏꯌꯦ ꯀꯩꯅꯣ ꯅ ꯑꯩꯁꯨ ꯑꯟꯂꯤꯃꯤꯇꯦꯠ ꯑꯣꯏ ꯑꯩ ꯑꯗꯨꯏꯗꯤ ꯅꯪꯒꯤꯗꯩ ꯊꯥꯗꯣꯛꯑꯒ ꯑꯩꯉꯣꯟꯗꯒꯤꯩ ꯇꯧꯔ ꯁꯝꯃꯒ ꯇꯧꯔꯁꯨ ꯌꯥꯏ
ꯍꯣꯏ ꯑꯩ ꯃꯐꯝꯗ ꯑꯩ ꯏ ꯂꯥꯏꯅ ꯅꯨꯡꯉꯥꯏꯇꯔꯠꯆꯔꯤ
ꯃꯊꯛꯇ ꯊꯝ ꯌꯥꯏ ꯀꯩꯅꯣ
ꯑ ꯅꯨꯡꯉꯥꯏꯁꯂꯣ
ꯅꯨꯡꯉꯥꯏꯅꯤ ꯑꯗꯨ ꯀꯩꯅꯣ ꯇꯧꯗ꯭ꯔꯣ ꯅꯣꯏ ꯇꯤꯚꯤꯗꯣ ꯀ꯭ꯔꯣꯡꯝꯒꯨꯝꯕ ꯌꯥꯎ ꯇ꯭ꯔꯣꯒꯨꯕꯜꯒꯨꯝꯕ
ꯌꯥꯎꯔꯤ ꯌꯥꯎꯔꯤ ꯑꯗꯨ ꯇꯧꯗꯣ ꯆꯠꯄꯅꯦ ꯅꯣꯏꯁꯨ ꯅꯨꯡꯉꯥꯏꯔꯣꯏ
ꯃꯊꯛꯇ ꯊꯝꯃꯒ ꯁꯦꯝ ꯌꯥꯅꯤ ꯀꯩꯅꯣ ꯀ꯭ꯔꯣꯝ ꯇꯧꯔ ꯏꯤꯛ ꯏꯁꯄꯣꯠ ꯇꯧꯔ ꯑꯗꯨꯒ ꯇꯧꯕꯗꯤ ꯌꯥꯅꯤꯑ
ꯁꯠꯇ ꯊꯝꯈꯤꯕꯗꯣ ꯑꯥ ꯐꯣꯏꯅꯤ ꯂꯥꯛꯏꯉꯩꯗꯧ ꯍꯣꯏꯀꯤꯉꯗꯤ ꯈ꯭ꯋꯥꯏ ꯁꯝꯃꯦꯕ ꯑꯩ ꯏꯁꯀ꯭ꯔꯤꯟꯁꯦ ꯁꯤꯌꯔ ꯇꯧꯔꯦꯅ ꯑꯗꯨ ꯁꯠ ꯊꯥꯗꯣꯛꯄ ꯑꯗꯨꯀꯥꯟꯗꯗꯤ ꯑꯗꯨꯝ ꯐꯖꯅ ꯑꯗꯨꯝ ꯇꯥꯏ ꯂꯥꯏ ꯅꯨꯡꯉꯥꯏꯀꯥꯟꯗ ꯑꯦꯗꯖꯦꯟꯁ ꯇꯧꯀꯥꯟꯗꯗꯤꯀꯣ ꯑꯗꯨꯝ ꯆꯠꯂ ꯐꯖꯅ ꯑꯗꯨꯝ ꯑꯦ ꯁꯦꯡꯅꯏ ꯑꯩꯅꯁꯨ ꯑꯩꯅ ꯁꯦꯡ ꯌꯦꯡꯉꯨꯕꯩ ꯊꯨꯅ ꯇꯛꯈꯤꯕꯒꯤ ꯋꯥꯅꯦꯕ ꯃꯧ ꯃꯥꯜ ꯁꯨꯝ ꯑꯣꯠꯄꯅꯤꯅꯀꯣ ꯃꯥꯖꯨ ꯈꯔ ꯏ ꯃꯥꯏ ꯑꯣꯂꯀꯥ ꯋꯥꯟ ꯁꯤꯤ ꯄꯤꯒꯤ ꯆꯥꯖ ꯋꯥꯔꯝꯔꯦ ꯔꯒꯤꯦ ꯎ
ꯑꯩꯅ ꯌꯦꯡꯕꯁꯤꯁꯨ ꯐꯖꯅ ꯁꯦꯡꯉꯤ ꯀꯩꯅꯣ ꯋꯥꯟ ꯖꯦꯔꯣ ꯑꯩꯠ ꯖꯦꯔꯣꯗ ꯌꯦꯡꯉꯦꯕ ꯐꯥꯏꯚ ꯖꯤꯒꯤ ꯀꯥꯕꯩꯗꯣ ꯑꯍꯥꯟꯕ ꯌꯦꯡ ꯍꯧꯔꯛꯄꯩꯗꯨꯁꯨ ꯆꯞ ꯆꯞꯇꯦ ꯑꯗꯨ ꯀꯌꯥꯝ ꯅꯨꯡꯉꯥꯏ
ꯎꯝ ꯅꯣꯏ ꯂꯥꯏ ꯅꯨꯡꯉꯥꯏ ꯐꯪꯣꯏꯕ ꯑꯦ ꯀ ꯅꯠꯇ꯭ꯔꯣ ꯑꯗꯨ ꯑꯗꯨꯣꯝꯄꯥ ꯅꯨꯡꯥꯏꯕꯅꯦ ꯑꯩꯈꯣꯏ ꯁ꯭ꯏꯗ ꯑꯃꯨꯛ ꯌꯥꯗꯦꯅ ꯌꯨꯝꯗ ꯑꯃꯨꯛ ꯀꯛ ꯌꯥꯗꯦ
ꯑꯗꯨ ꯑꯥ ꯃꯊꯛꯀꯤ ꯗꯥꯖꯧꯒꯤ ꯑꯥ ꯃꯊꯛꯀꯤꯗꯨꯗ ꯊꯝꯃꯒ
ꯎꯝ ꯌꯥꯕꯕꯁꯤ ꯌꯥꯗ ꯌꯦ ꯉ ꯀꯣꯏꯝ ꯄꯜꯂꯅꯅꯨꯡꯥꯏꯕ ꯌꯦꯉ ꯑꯗꯨ ꯑꯩꯁꯦꯇꯦꯒ ꯐꯂꯦ ꯂꯥꯏ
ꯎꯝ ꯑꯩꯈꯣꯏ ꯑꯅꯤ ꯑꯍꯨꯝ ꯄꯨꯟꯁꯤꯜꯂꯒ ꯌꯦꯡꯉ ꯑꯗꯨꯝ ꯌꯥꯅꯤꯑꯕ ꯑꯞ ꯀꯩꯅꯣꯗ ꯆꯠꯂ ꯌꯦꯡꯉꯨꯕ ꯍꯥꯏꯗꯨꯣ ꯂ ꯂꯩꯀꯣꯟꯅ ꯀꯥꯞꯄ ꯌꯦꯡꯉꯨ ꯍꯥꯏꯗꯨꯗꯤ ꯍꯣꯏ ꯃꯌꯥꯝ ꯇꯧꯕꯩ ꯈꯔ ꯅꯨꯡꯕꯨꯗꯤ ꯅꯨꯡꯉꯥꯏꯅꯤ ꯑꯗꯨ ꯑꯣꯏꯔꯁꯨ ꯀꯥꯏ ꯏꯪꯕ ꯈꯣꯠꯄ ꯒ꯭ꯌꯥꯟ ꯇꯥꯔꯣꯏꯕ ꯀꯥ ꯅꯨꯡ
ꯎꯝ ꯑꯗꯨꯕꯨ ꯁꯨꯝ ꯀꯩ ꯇꯧꯔꯁꯨ ꯌꯥꯏ ꯀꯩꯅꯣ ꯕꯣꯏ ꯁꯥꯟꯅꯔꯝꯗꯥꯏ ꯀꯩꯅꯨꯝꯣꯔ ꯇꯧꯕꯣ ꯌꯦꯟꯄꯂ ꯇꯧꯕ ꯁꯨꯝ ꯊꯥꯒꯅꯦ ꯀ ꯀ꯭ꯂꯕ ꯇꯣ ꯁ ꯊꯕꯅꯦꯕ ꯊꯥꯅꯦꯕꯣ
ꯑꯣ
ꯑ ꯌꯦ ꯌꯥꯏꯅ
ꯑꯦꯏ
ꯍꯣꯏ ꯏꯌꯥꯝꯕꯁꯨ ꯑꯗꯨꯝ ꯇꯧ ꯇꯣꯛꯔꯁꯨ ꯌꯥꯏꯑꯕ ꯑꯗꯨꯒꯤ ꯋꯥꯅꯤ
ꯃꯌꯥꯏꯅ ꯀꯩ ꯍꯥꯏ ꯑꯥ ꯃꯣꯏ ꯂꯥꯛꯑꯣ ꯑꯗꯨꯝ ꯅꯠꯇ꯭ꯔꯣ ꯋꯥꯔꯜ ꯀꯞ ꯃꯥꯑꯒ ꯑꯩ ꯍꯧꯖꯤꯛ ꯋꯥꯔꯜ ꯀꯞ ꯐꯨꯠꯕꯣꯜ ꯌꯦꯡꯉꯤ ꯀꯥꯏ ꯅꯠꯇ꯭ꯔꯣ ꯃꯣꯏꯗ ꯑꯆꯥꯄꯣꯠ ꯃꯥꯡ ꯀꯣꯡꯅꯤ ꯀꯥꯏ ꯇꯧꯔ ꯇ ꯍꯏ ꯆꯗꯕꯤ ꯍꯥꯏꯏ
ꯍꯣꯏ ꯃꯣꯏꯅ ꯃꯨ ꯇꯤꯕꯤꯒꯤ ꯑꯣꯏꯅ ꯌꯥꯎꯔꯛꯄꯗꯣ ꯑꯗꯨꯅ ꯍꯥꯞꯄꯩ ꯗꯥꯏꯣꯏ ꯅꯪ ꯎꯝ ꯅ ꯅꯍꯥꯟ ꯍꯥꯏꯔꯝꯃꯦ ꯑꯩꯈꯣꯏꯗꯨꯁꯨ ꯂꯨꯄꯥ ꯀꯌꯥꯅꯣꯃꯨꯛ ꯍꯦꯟꯒꯠꯂꯒ ꯍꯥꯞꯇꯣꯏꯅꯦ ꯍꯥꯏꯕ ꯑꯩꯅ ꯑꯃꯨꯛꯛꯇꯣꯟꯗꯤ ꯌꯦꯡꯉꯥꯏꯅꯤ ꯂꯩꯇꯅꯤꯅ ꯑ ꯇꯤ ꯄꯣꯠꯅꯤꯅ ꯑꯩ ꯑꯗꯨꯝ ꯌꯦꯡꯕꯣꯏ ꯀꯩꯁꯨ ꯀꯏꯗꯕꯣ
ꯐꯣꯟꯗꯒꯤ ꯊꯥꯗꯣꯛꯑ ꯌꯦꯡꯂꯣꯏꯔꯦ
ꯍꯣꯏ ꯑꯗꯨꯅꯤ ꯌꯦ ꯌꯥꯗꯕꯁꯤ ꯇꯧꯕ ꯌꯦ ꯌꯥꯏꯕ ꯅꯠꯇ꯭ꯔꯣ ꯎꯝ
ꯑꯗꯨꯃꯥꯏꯅ ꯇꯧꯔꯒ ꯌꯦꯡꯁꯦꯕ ꯑꯩꯅ ꯈ ꯑꯗꯨꯝ
ꯉꯥꯡꯒ
ꯆꯕ
ꯑꯩꯅ ꯑꯩ ꯕꯁꯥꯗꯒꯤ ꯐꯣꯂ ꯑꯣꯠꯀꯦ ꯇꯧꯔꯨꯕ ꯑꯦ ꯁꯒꯤꯕꯤ ꯋꯥꯔ ꯅꯣꯏ ꯏ ꯆꯥ ꯀꯌꯥ ꯃꯥꯦꯕ
ꯇꯧꯔ ꯌꯦꯡꯉꯒ ꯍꯥꯏꯐꯦꯠ
ꯎꯝ ꯎꯝ ꯃꯤꯁꯥ ꯀꯌꯥ ꯃꯥꯂꯤꯕ
ꯊꯤꯔ ꯃꯥꯂꯦ
ꯀ ꯃꯆꯤꯅꯣ
ꯀꯪꯉꯧ ꯀꯇꯤ ꯉꯧꯈꯤꯕꯅꯤ ꯀꯩ ꯀꯩ ꯑꯣꯏꯖꯥꯠꯅꯣ ꯈ
ꯅꯤ ꯇꯨꯔꯕꯤꯅ
ꯑꯩꯈꯣꯏ ꯃꯥꯅ ꯊꯣꯏꯕꯤꯒꯒꯤ ꯇꯨꯝꯈꯔ ꯋꯥꯔꯕ ꯇꯜ
ꯑꯣ ꯍꯅ ꯇꯧꯕꯗ ꯐꯅ ꯁꯤ ꯁꯤ ꯇꯧꯍꯜꯂꯖꯥꯠꯔꯥ ꯍꯥꯟꯅꯤ ꯈ ꯊ ꯇꯧ ꯂꯥꯛꯕ ꯌꯥꯂ
ꯅꯩꯈꯥꯏꯔꯛꯑꯕ꯭ꯔꯥ ꯈꯪꯗꯦ ꯑꯗꯨ ꯊꯥꯕꯒꯤ ꯃꯑꯣꯡꯗꯣ ꯅꯪꯒꯤ ꯀꯩꯗ ꯊꯥꯖꯤꯟꯈꯤꯒꯦ
ꯍꯥꯥ ꯥꯏꯗꯤ
ꯁꯤ ꯍꯣꯔꯦꯟꯒꯤ ꯃꯦꯁꯀꯗꯣ
ꯑꯩ ꯍꯣꯔꯦꯟꯒꯤ ꯉꯁꯤ ꯈꯛꯇꯗꯤ ꯂꯩꯈꯤꯗꯕ ꯊꯥꯒꯤꯗ ꯑꯗꯨ ꯅꯪ ꯈꯜꯂꯁꯦ ꯀꯩꯅꯣ ꯁꯤ ꯅ ꯍꯣꯏ ꯑꯩꯀꯤ ꯋꯥꯏ ꯑꯦꯁ ꯕꯤꯒꯤꯁꯤꯦ ꯆꯪꯀꯥꯟꯗꯣ ꯃꯥꯊ ꯇꯣ ꯉ ꯆꯤꯡ ꯑꯍꯥꯟꯕꯒꯤ ꯈꯩꯅꯣ ꯆꯥꯛꯍꯣꯁꯤ ꯆꯪꯀꯥꯟꯗꯣ
ꯑꯥ
ꯑꯗꯨꯒ ꯕꯣꯜ ꯃꯄꯥ ꯂꯩꯇ꯭ꯔꯥ ꯐꯨꯠꯕꯣꯜ ꯊꯥꯕ ꯑꯃ ꯂꯩꯇ꯭ꯔꯥ ꯃꯊꯛꯀꯤꯗꯣ ꯐꯨꯠꯕꯣꯜꯒꯤ ꯕꯣꯜ ꯌꯦꯛꯄ ꯑ ꯀ꯭ꯔꯤꯛꯀꯦꯠꯀꯤ ꯕꯦꯠ ꯌꯦꯛꯄ ꯃꯥꯏꯅ ꯂꯩꯕꯅꯦꯕ ꯃꯣꯏ꯭ꯔꯕꯕꯥ ꯀꯠ ꯅꯪꯃꯕꯣ ꯃꯊꯛ ꯇꯗ ꯔꯅ ꯍꯣꯏꯛ ꯣꯅꯤ ꯃꯌꯥꯝ ꯐꯔꯛ ꯊ ꯇꯨ ꯊꯥꯎꯋꯦꯟꯤꯤꯔꯜ ꯀꯞ ꯇꯨ ꯊ ꯇ꯭ꯋꯦꯟꯤ ꯁꯤꯁ ꯊꯥꯀꯅꯦꯕ ꯑꯁꯥ ꯆꯪꯉꯣ ꯑꯗꯨ ꯀꯥꯟꯗ ꯑꯩꯈꯣꯏ ꯗꯦꯠ ꯗꯦꯠ ꯊꯥꯕꯅꯦ ꯗꯦꯠ ꯇ꯭ꯋꯦꯟꯇꯤ ꯁꯥꯟꯈꯤꯕ ꯁꯥꯟꯅꯈꯤꯕ ꯍꯥꯏꯔꯒ ꯑꯩꯈꯣꯏ ꯁꯤ ꯂꯥꯛꯀꯗꯧꯕꯗꯣ ꯁꯥꯡ ꯀ ꯀꯟꯗꯁ ꯥꯅꯅꯤꯒ ꯍꯥꯏꯔ ꯂꯩꯕꯅꯦꯕ ꯔꯖ ꯆꯉꯒ ꯑꯗꯨ ꯑꯗꯨꯝ ꯅꯨꯡꯉꯥꯏꯔꯦꯅ ꯈꯜꯂꯒ ꯍꯇꯛꯇ ꯈꯜꯂ ꯌꯥꯔꯦ ꯑꯄꯥ ꯄꯄꯥꯃꯦꯦ
ꯊꯥꯕꯩꯁꯤ ꯃꯑꯣꯡꯗꯨꯅꯦ ꯑꯩꯅ ꯈꯪꯗꯣꯏꯁꯤꯦ
ꯎꯝ ꯑꯗꯨ ꯅꯪ ꯍꯌꯦꯡ ꯑꯝꯇ ꯌꯦꯡꯗ꯭ꯔꯏ ꯅꯪ ꯊꯣꯛꯇꯗꯣ ꯌꯥꯔꯣꯏ
ꯍꯣꯏ ꯑꯗꯨꯅꯦ ꯑꯩꯅ ꯆꯠꯂꯤꯁꯦ ꯕꯣꯜꯒꯤ ꯀ꯭ꯔꯤꯛꯀꯦꯠꯀꯤ ꯀꯩꯒꯤ ꯂꯩꯗ ꯐꯨꯠꯕꯣꯜꯉꯒ
ꯏ ꯂꯩ ꯏ ꯂꯩ ꯑꯗꯨꯣ ꯄꯣ ꯅꯪꯅ ꯕꯣꯟ ꯊꯣꯛꯣꯛꯏꯅꯤ ꯍꯦꯛꯇ ꯊꯥꯕꯁꯨ ꯌꯥꯏꯑꯕꯀꯣ ꯃꯈꯜ ꯃꯈꯔ ꯌꯥꯝ ꯂꯩꯕꯅꯤ ꯅꯪꯅ ꯊ ꯈꯪꯉꯣ ꯑꯩ ꯆꯥꯎꯐꯝ ꯍꯥꯏꯕ ꯍꯥꯏꯔꯟꯗ꯭ꯔꯗꯤ ꯑꯗꯨꯒꯤꯗꯤ ꯅꯪ
ꯍꯣꯏ ꯑꯗꯨꯅꯤ ꯅꯪꯅ ꯍꯥꯏꯐꯦ ꯅꯪ ꯅꯪꯒꯤ ꯊꯥꯈ꯭ꯔꯕꯣ
ꯑꯩ ꯏꯪ ꯈꯅ ꯊꯥꯂꯦꯕꯅꯦ ꯑꯩ ꯍꯥꯟꯅꯀ ꯉꯁꯤ ꯌꯥꯝ ꯊꯥꯖꯦ ꯉꯁꯤ ꯑꯃꯅꯤ ꯉꯁꯥꯏꯁꯨ ꯉꯁꯥꯏ ꯑꯃꯅꯤ ꯐꯅ ꯂꯩꯒꯨꯝ
ꯉꯁꯤꯒꯤ ꯕ ꯕ꯭ꯔꯥꯖꯤꯜꯒꯤ ꯊꯥꯗ꯭ꯔꯣ
ꯕ꯭ꯔꯖꯤꯟ ꯉꯔꯥꯡꯅꯤ ꯑꯩ ꯊꯥꯍꯧꯗꯤ ꯉꯔꯥꯡ ꯄꯩꯁꯥ ꯌꯥꯎꯗꯕꯩ ꯉꯁꯥꯏ ꯇ ꯍꯥꯞꯄꯅꯦꯕ ꯄꯩꯁꯥꯗꯣ
ꯅꯪꯗꯤ ꯑꯗꯨꯝ ꯊꯥ ꯂꯣꯏꯕꯒ ꯕꯥꯄꯨ ꯑꯩꯅ ꯇꯔꯥ ꯊꯥꯔꯦ ꯈꯜꯂꯦꯁꯤꯅꯦ ꯑꯗꯣ ꯄꯣꯔꯦ ꯈꯜꯂꯤꯁꯦ ꯑꯗꯨ ꯑꯗꯨꯝ ꯃꯥꯡꯉꯦ
ꯑꯣꯏꯔ ꯃꯥꯡꯗ꯭ꯔꯗꯤ ꯉꯥꯡꯉ ꯂꯩꯔꯝꯃꯅꯤ ꯃꯣꯢ ꯈꯔꯅꯤ ꯅꯪ ꯊꯥꯒꯤꯒꯤꯕ ꯄꯩꯁꯥꯗꯤ ꯀꯛꯈ꯭ꯔꯅꯤꯗꯅ ꯊꯣꯏꯔꯒꯅ ꯑꯃꯨꯛ ꯁꯪꯉꯒ ꯉꯥꯏꯍꯥꯛꯇꯪ ꯂꯩ ꯆꯪꯉꯛꯑꯝꯃꯅꯤ
ꯑꯣ ꯑꯣ ꯑꯗꯨꯃꯥꯏ ꯇꯧꯕ
ꯇꯧꯕꯗꯤ ꯕꯣꯟ ꯑꯃꯃꯝꯗ ꯊꯥꯕ ꯑꯣꯏꯗꯤ ꯆꯥꯟꯁꯇꯨ ꯈꯔ ꯑꯩꯈꯣꯏ ꯀꯥꯕꯒꯤ ꯄꯩꯁꯥꯗꯣꯈꯣꯏ ꯃꯥꯡꯉꯁꯨ ꯈꯔ ꯃꯥꯡꯉꯁꯨ ꯑꯗꯨ ꯄꯩꯁꯥ ꯈ ꯆꯥꯎꯅ ꯊꯥꯕ ꯑꯣꯏꯗꯤ ꯌꯥꯕ ꯑꯩꯈꯣꯏꯅ ꯑꯃꯨꯛ ꯄꯁꯥꯑꯗꯨꯃꯥꯢ ꯂꯩ ꯇꯝꯅꯤꯅ ꯇꯤꯝꯗꯣ ꯄꯨꯂꯞ ꯄꯨꯂꯞ ꯄꯨꯜꯂ ꯁꯦꯝꯕ ꯇꯧꯕꯅꯤꯅꯀꯣ
ꯎꯝ
ꯔꯥꯝꯃꯦꯁꯇꯨ ꯑꯩꯈꯣꯏ ꯈꯔ ꯂꯩꯗꯅ ꯑꯈꯣꯢꯗ ꯍꯣꯏ ꯊꯣꯏꯗꯧ ꯃꯥꯟꯕ ꯑꯩꯁꯦ ꯁꯨꯝ ꯈꯟꯖꯕ ꯍꯥꯏꯗꯅ ꯑꯍꯨꯝ ꯃꯔꯤꯗꯣ
ꯎꯝ ꯎꯝ ꯂꯨꯄꯥ ꯇꯔꯥꯅ ꯄꯨꯂꯞ ꯊꯥ ꯌꯥꯕ꯭ꯔꯣꯕ ꯑꯗꯨꯃꯥꯏꯅ ꯇꯤꯝꯁꯦ
ꯁꯦꯝꯃ ꯍꯣꯏ ꯁꯦꯝꯃꯤ ꯁꯦꯝꯃꯤ ꯃꯈꯟ ꯃꯈꯟ ꯁꯦꯝꯃꯗꯤ ꯇꯧ ꯋꯥꯢ ꯐꯥꯏꯅꯦꯜ ꯑꯝꯗꯪ ꯍꯌꯦꯡ ꯫ ꯎꯔ ꯇꯥꯛꯏꯒꯦ ꯁꯨꯃꯥꯏꯅ ꯇꯧꯒꯦ ꯎꯝ ꯍꯣꯏ ꯍꯣꯏ ꯇꯧꯔꯒ ꯇꯧꯔꯒ ꯇꯧꯔꯒꯅꯤ ꯎꯝ ꯍꯌꯦꯡ ꯅꯪ ꯑꯩꯈꯣꯏ ꯍꯣꯏ ꯊꯦꯡꯅꯔꯒꯅꯦ ꯑꯗꯨꯩꯅꯣ ꯇꯧꯁꯤ ꯎꯝ
ꯇꯣ ꯆꯠꯈꯤꯅꯤ ꯊꯝꯍꯧꯔꯒꯦ ꯎꯝ